ꯇꯥꯕ꯭ꯔꯣ꯫
ꯇꯥꯏꯌꯦ꯫
ꯐꯖꯅ ꯇꯥꯕ꯭ꯔꯣ꯫
ꯐꯖꯅꯗꯤ ꯇꯥꯗꯦꯕꯀꯣ꯫ ꯑꯗꯣ ꯌꯥꯕ ꯌꯥꯗꯕꯁꯨ ꯌꯥꯝ ꯀꯟꯅ ꯍꯥꯏꯅꯒꯅꯨ ꯍꯥꯏꯕꯅꯦꯕ꯫
ꯑꯥ
ꯇꯥꯕ꯭ꯔꯥ꯫
ꯑꯣꯀꯦ ꯇꯥꯏ ꯇꯥꯏ꯫
ꯑꯗꯨꯗꯨꯅ ꯑꯩꯅ ꯋꯥ ꯉꯥꯡ ꯑꯩꯅ ꯈꯤꯇꯪ ꯂꯣꯏꯔꯛꯄ ꯀꯥꯟꯗ ꯅꯪꯁꯨ ꯑꯗꯨꯝ ꯃ ꯇꯦꯛ ꯑꯃ ꯀꯩꯅꯣꯝꯃ ꯑꯗꯨꯝ ꯉꯥꯡꯉꯨꯕ ꯃꯇꯝ ꯃꯥꯡꯍꯜꯂꯣꯏꯁꯦ ꯄꯥꯝꯃꯨꯏꯕ꯫
ꯍꯣ ꯍꯣꯏ ꯅꯪ ꯁ꯭ꯋꯥꯏꯗ ꯅꯪ ꯁ꯭ꯋꯥꯏꯗ ꯉꯥꯡꯁꯤ ꯌꯥꯕ꯭ꯔꯣ꯫
ꯀꯩ ꯍꯤꯟꯖꯥꯡ ꯆꯥꯔꯒꯦ ꯅꯪꯕꯣ꯫
ꯆꯛ ꯆꯥꯔꯕꯣ ꯍꯜꯂꯣ꯫ ꯆꯛ ꯆꯥꯔꯕꯣ ꯇꯥꯕ꯭ꯔꯣ꯫
ꯀꯩ ꯍꯤꯟꯖꯥꯡ ꯆꯥꯒꯦ꯫
ꯇꯥꯕ꯭ꯔꯣ꯫
ꯅꯨꯡꯉꯥꯏꯇꯕ ꯃꯥꯜꯂꯦ ꯐꯖꯅ ꯇꯥꯗꯤꯌꯦ꯫
ꯑꯩꯗꯤ ꯆꯝꯐꯨꯠ ꯆꯥꯏꯀꯣ꯫
ꯑꯣ ꯑꯇꯩ ꯆꯥꯗ꯭ꯔꯕꫭ꯫ ꯆꯝꯐꯨꯠ ꯈꯛꯇꯪ ꯆꯥꯏꯔꯥꯕ꯫
ꯑꯗꯨꯝ꯫ ꯎꯝ ꯃꯇꯦꯛ ꯑꯃ ꯀꯔꯤꯅꯣ ꯅꯪꯅ ꯊꯣꯛꯄ ꯑꯃ ꯉꯥꯡꯉꯣ ꯑꯩꯅ ꯍꯦꯛ ꯉꯥꯡꯕ ꯂꯣꯏꯕꯒ ꯑꯗꯨꯝ꯫
ꯉꯥꯡꯉꯦ ꯉꯥꯡꯉꯤ ꯉꯥꯡꯉꯤ꯫
ꯅꯪ ꯏꯁꯩ ꯌꯦꯡꯕ ꯀꯅꯥ-ꯀꯅꯥ ꯂꯥꯛꯇꯣꯔꯤ꯫
ꯑꯩ ꯀꯣꯂꯦꯖꯀ ꯀꯥꯡꯕꯨ ꯍꫭꯏꯒ ꯂꯥꯛꯇꯣꯏꯅꯦ꯫ ꯅꯪꯁꯨ ꯂꯥꯛꯇꯣꯏ ꯅꯠꯇ꯭ꯔꯣ꯫ ꯇꯥꯕ꯭ꯔꯣ꯫
ꯑꯃꯗꯨꯒ ꯑꯩꯒꯗꯤꯀꯣ
ꯑꯥ꯫
ꯑꯁꯥꯏ ꯑꯅꯛꯄꯗ ꯂꯩꯁꯦꯅ ꯍꯥꯏꯅꯕꯅꯦ ꯅꯨꯃꯤꯠꯇꯨꯃ꯫ ꯅꯠꯇ꯭ꯔꯗꯤ ꯐꯔꯛ ꯇꯥꯗꯣꯔꯕ꯫
ꯑꫭ꯫ ꯐꯩꯌꯦ-ꯐꯩꯌꯦ ꯂꯩꯔꯣ-ꯂꯩꯔꯣ ꯀꯩꯅꯣ ꯇꯧꯔꯁꯦ꯫
ꯊꯥꯡꯉꯩ ꯁꯦꯡꯅ꯫
ꯑꯥ꯫
ꯅꯪꯒꯤ ꯑꯗꯨꯃꯥꯏꯅ ꯂꯧꯔꯁꯨ ꯐꯕꯖꯥꯠꯅꯤꯗ ꯑꯁꯤꯒꯤ ꯀꯩꯅꯣꯗ ꯇꯧꯕꯁꯤꯗꯤ ꯈꯪꯗꯦꯅꯦ ꯒ꯭ꯌꯥ ꯃꯦꯟ ꯇꯥꯗꯦ ꯑꯩ꯫
ꯑꯣ ꯑꯗꯨꯅꯦ ꯑꯩꯁꯦ ꯀꯩꯅꯣꯗ ꯀꯛꯄꯁꯦ ꯑꯣꯟꯂꯥꯏꯟꯗ ꯀꯛꯄꯁꯦ ꯐꯔꯛ ꯌꯥꯝ ꯇꯥꯕꯅꯦꯕ꯫ ꯑꯩ ꯅꯍꯃꯨꯛ ꯁꯣꯏꯈꯤꯕꯗꯒꯤ ꯈꯪꯗ꯭ꯔꯦꯕ꯫ ꯑꯗꯨꯗꯩ ꯑꯩ ꯑꯗꯨꯝ ꯑꯣꯟꯂꯥꯏꯟꯗ ꯀꯛꯆꯔꯔꯣꯏꯒꯦꯅ꯫ ꯍꯟꯗꯛꯇꯤ ꯍꯥꯟꯅ ꯋꯥꯠꯂꯤꯉꯩꯗꯒꯤ ꯀꯩꯅꯣꯗ ꯉꯥꯏꯔꯒ ꯇꯧꯔꯦꯅ꯫ ꯍꯣꯏ ꯌꯦꯡꯉꯁꯤ
ꯑꯗꯨ ꯎꯄꯥꯏ ꯂꯩꯇꯦ ꯑꯗꯨꯝ ꯑꯁꯤꯅ ꯌꯥꯅ ꯌꯥꯅꯕ ꯇꯧꯔꯅꯤꯗ ꯌꯥ ꯅꯠꯇ꯭ꯔꯒꯅ ꯑꯥ ꯌꯥꯕꯒꯤ ꯆꯦ ꯂꯥꯛꯏꯗꯅ ꯃꯔꯣꯜ ꯑꯃꯥ ꯂꯥꯛꯄꯗꯣ ꯑꯗꯨꯗꯩꯗ ꯆꯪꯉꯒ ꯑꯗꯨꯝ ꯍꯥꯏꯗꯣꯔꯕꯅꯦ ꯁꯨꯃꯥꯏꯅ
ꯌꯥꯅꯤꯌꯦ ꯌꯥꯅꯤꯌꯦ ꯏꯁꯀꯦꯟ ꯃꯣꯏ ꯇꯧ ꯑꯣꯟꯂꯥꯏꯟ ꯀꯛꯄꯩꯗ ꯏꯁꯀꯦꯟꯅꯔ ꯑꯃꯥ ꯍꯥꯞꯄꯛꯄꯅꯤꯅ ꯑꯗꯨꯝ ꯆꯪꯕꯗ ꯏꯁꯀꯦꯟ ꯇꯧꯔꯒ ꯑꯗꯨꯝ ꯌꯥꯗꯣꯏꯅꯦ ꯑꯗꯨꯗꯨꯅ
ꯐꯝꯐꯝꯒꯗꯤ ꯃꯤ ꯅꯤꯄꯥꯟ ꯈꯛꯇꯪ ꯉꯥꯏꯍꯧꯔꯦ ꯍꯥꯏꯕ ꯃꯥꯒ ꯑꯩꯒ ꯂꯧꯊꯣꯛꯈꯤꯕꯗ
ꯑꯣ ꯃꯤ ꯐꯅꯌꯥꯝ ꯍꯥꯏꯗꯤ ꯅꯍꯥꯟꯈꯩ ꯀꯨꯏꯅ ꯇꯧꯔꯨꯗ꯭ꯔꯕꯅꯤꯅ ꯃꯤꯗꯤ ꯑꯗꯨꯝ ꯌꯥꯝꯗꯧ ꯃꯥꯜꯂꯦꯕ ꯄꯨꯡꯕꯨꯗꯤ ꯉꯟꯅ ꯂꯣꯏꯅꯤ ꯄꯨꯡ ꯇꯔꯥ ꯂꯣꯏꯅꯤ ꯍꯥꯏꯕꯅꯦ
ꯑꯗꯨꯝ ꯃꯣꯏꯒꯤꯗꯨꯕꯨ ꯑꯥ ꯐꯝꯝꯕ ꯊꯥꯕ꯭ꯔꯥ ꯅꯠꯇ꯭ꯔꯒꯅ ꯂꯦꯞꯄ꯭ꯔꯣ ꯀꯩꯅꯣ ꯀꯃꯥꯏꯅ ꯇꯧꯒꯦ
ꯂꯦꯞꯇꯣꯏꯅꯦ ꯂꯦꯞꯇꫭꯏꯅꯤ ꯂꯦꯞꯇꫭꯏꯅꯤ
ꯃꯌꯥꯝꯗꯨꯒꯤ ꯊꯥꯔꯛꯄꯗꯤ ꯌꯥꯗꯤ ꯌꯥꯗꯧ ꯃꯥꯟꯗꯦꯁꯦ ꯑꯗꯣ
ꯎꯝ ꯂꯦꯞꯇꯣꯏꯅꯦꯕ
ꯒꯌ꯭ꯥꯟ ꯃꯦꯟ ꯇꯥꯗꯣꯏꯕ ꯃꯥꯟꯈꯤꯗ꯭ꯔꯦ ꯑꯣꯟꯊꯣꯛꯅ
ꯃꯣꯏ ꯏꯁ꯭ꯇꯣꯜ ꯀꯩꯀꯥꯁꯨ ꯐꯝꯅꯤ ꯍꯥꯏꯕꯅꯦꯕꯀꯣ ꯑꯆꯥꯄꯣꯠ ꯀꯩꯀꯥꯒꯤ
ꯐꯔꯦ ꯇꯨꯝꯃꯁꯤꯔꯧ ꯅꯣꯏ ꯇꯨꯝꯗꯣꯔꯕꯣ
ꯑꯗꯣ ꯃꯣꯏꯒꯤ ꯑꯥ ꯄꯣꯠꯆꯩ ꯌꯣꯟꯕꯒꯤ ꯐꯝꯕꯒꯤꯗ ꯑꯩ ꯂꯤꯁ ꯁꯨꯝ ꯌꯦꯡꯉꯝꯕꯅꯦ ꯅꯪꯗꯤ ꯅꯨꯡꯉꯥꯏ ꯍꫭꯔꯦꯟꯅꯦ ꯀꯣ
ꯎꯝ
ꯃꯇꯣꯟ ꯍꯥꯏꯐꯦꯠ ꯊꯣꯛꯇꯣꯔꯦꯕ ꯅꯪ
ꯆꯠꯂꯥꯍꯦ ꯅꯨꯡꯉꯥꯏꯗꯣꯏꯅꯦ ꯅꯪ ꯑꯩꯅ ꯉꯥꯡꯕꯁꯦ ꯐꯖꯅ ꯇꯥꯕ꯭ꯔꯣ ꯇꯥꯕ꯭ꯔꯣ
ꯉꯥꯛꯇꯪꯒ ꯉꯥꯏꯈꯣꯀꯣ ꯇꯥꯕ ꯇꯥꯗꯕ
ꯇꯥꯕ꯭ꯔꯣ
ꯅꯪꯅ ꯇꯥꯕꯩ ꯋꯥꯅꯤ ꯑꯩꯅꯗꯤꯅꯦ ꯅꯪꯅ ꯉꯥꯡꯉꯛꯄ ꯋꯥꯁꯦ ꯃꯆꯦꯠ ꯃꯆꯦꯠꯅ‌ꯦ
ꯑꯣ
ꯎꯍꯨꯝ ꯅꯦꯠꯋꯥꯔꯛ ꯌꯥꯝ ꯅꯨꯡꯉꯥꯏꯇꯕ ꯃꯥꯜꯂꯦ
ꯑꯗꯣ ꯍꯥꯏꯔꯛꯑꯣ ꯐꯝꯕꯝꯗꯣ ꯀꯃꯥꯏꯟ ꯇꯧꯋꯦ ꯍꯥꯏꯕꯅꯣ
ꯇꯨꯝꯃꯗꯣꯏꯔꯣ
ꯑꯃꯖꯤꯗꯥ ꯍꯥꯏꯔꯣ ꯑꯃꯗꯨꯗ ꯑꯩ ꯁꯨꯝ ꯈꯨꯝꯃꯛꯀꯦꯕ
ꯑꯥ
ꯇꯨꯝꯒꯤꯔꯣꯏꯗ ꯉꯥꯏꯍꯥꯛ ꯋꯥꯠꯈꯤꯅꯤ
ꯎꯝ
ꯍꯧꯖꯤꯛꯁꯦ ꯏꯁꯩ ꯌꯦꯡꯗꯣꯔꯦꯅ ꯌꯥꯝꯅꯅꯦ ꯍꯔꯥꯎꯕꯒꯤꯅꯦ ꯇꯨꯝꯗ꯭ꯔꯤꯕꯅꯦ ꯑꯩ
ꯄꯨꯡꯁꯦ ꯎꯝ ꯑꯗꯨꯝ ꯑꯃ ꯑꯅꯤ ꯑꯗꯥꯏꯗ ꯇꯨꯝꯗꯣꯏꯅꯦ ꯇꯨꯝꯕꯖꯦ ꯌꯥꯗꯦꯕ ꯅꯪꯗꯤ ꯄꯨꯡ ꯀꯌꯥꯗ ꯇꯨꯝꯃꯤ
ꯑꯥ ꯄꯨꯡ ꯇꯔꯥꯃꯊꯣꯏ ꯇꯔꯥꯃꯊꯣꯏ ꯃꯈꯥꯏ
ꯑꯁ ꯌꯥꯝ ꯉꯟꯅꯕꯨ ꯇꯨꯝꯃꯦ
ꯉꯟꯕꯅꯦ
ꯅꯪ ꯉꯁꯥꯏꯅ ꯄꯨꯡ ꯀꯌꯥꯗ ꯀꯃꯥꯏꯅ ꯇꯧꯒꯦ ꯀꯃꯥꯏ ꯄꯨꯡ ꯀꯌꯥꯗ ꯍꯟꯒꯦ ꯅꯪꯕꯣ
ꯑꯅꯤꯗ ꯑꯅꯤꯗ ꯍꯜꯂꯦ ꯕꯖꯥꯔꯁꯨ ꯆꯪꯉꯦ
ꯑꯩꯖꯨ ꯉꯟꯅ ꯍꯜꯂꯛꯀꯦ ꯇꯧꯕꯅꯦꯕ ꯑꯗꯨꯝ ꯑꯁꯣꯝꯗꯥ
ꯄꯔꯤꯈ꯭ꯌꯥꯖꯦ ꯑꯃꯁꯨ ꯑꯃꯖꯨ ꯑꯗꯨꯝ ꯇꯧꯁꯟꯕꯒꯤꯅꯦ ꯑꯩꯖꯦ ꯐꯔꯛ ꯑꯗꯨꯝ ꯇꯥꯔꯕ ꯃꯐꯝ ꯑꯅꯤ ꯆꯠꯂꯦꯕ ꯉꯁꯤꯗꯤ ꯅꯪ ꯉꯟꯅ ꯍꯜꯂꯛꯀꯦꯅ ꯇꯧꯕꯗꯣ ꯑꯗꯨꯝ ꯇꯣꯛꯑꯦ
ꯀꯥꯏ ꯀꯥꯏ ꯆꯠꯂꯤꯅꯣ ꯀꯥꯏ ꯀꯥꯏ ꯆꯂꯤꯅꯣ
ꯑꯩꯗꯣ ꯑꯁꯣꯝꯗꯅꯦ ꯑꯥ ꯍꯥꯟꯅ ꯈꯣꯏ ꯀꯝꯄꯤꯇꯔ ꯇꯝꯕꯝꯗ ꯆꯪꯉꯦꯗꯅ ꯑꯗꯨꯃꯥ ꯆꯪꯉꯝꯃꯦ ꯑꯗꯨꯒꯤ ꯑꯦꯛꯖꯥꯝ ꯇꯧꯕꯗꯣꯃꯥ ꯌꯥꯎꯔꯝꯃꯦ ꯑꯗꯨꯗꯨꯒꯥ ꯑꯇꯣꯞꯄ ꯖꯒꯥꯗ ꯑꯃꯨꯛ ꯆꯠꯂꯒꯥ ꯑꯦꯛꯖꯥꯝ ꯑꯃꯨꯛ ꯊꯥꯕꯒꯤ ꯆꯠꯂꯨꯕꯅꯦꯕ
ꯎꯝ
ꯑꯃꯨꯛ ꯁꯦꯁꯟ ꯑꯃꯨꯛ ꯑꯅꯧꯕ ꯑꯃꯨꯛ ꯍꯧꯗꯣꯔꯦ ꯑꯗꯨꯗꯨꯒꯤ ꯑꯗꯨꯝ ꯃꯔꯤ ꯃꯔꯤ ꯆꯠꯂꯦ
ꯅꯦꯠ ꯅꯦꯠ ꯑꯦꯛꯖꯥꯝꯗꯤ ꯊꯥꯒꯤꯕ꯭ꯔꯣ
ꯊꯥꯗꯤꯌꯦ ꯃꯣꯏ ꯊꯥꯕꯗꯣ ꯍꯟꯗꯛ ꯌꯥꯝ ꯂꯨꯏ ꯑꯥꯅ ꯍꯥꯏ ꯅꯪ ꯃꯊꯪ ꯊꯥꯒꯗ꯭ꯔꯣ ꯀꯃꯥꯏꯟ ꯇꯧꯅꯤ
ꯑꯩꯗꯤ ꯈꯪꯗꯦꯗꯥ ꯑꯩꯗꯤ ꯈꯪꯗꯦ ꯂꯥꯏꯔꯤꯛ ꯄꯥꯕ ꯇꯜꯂꯦ
ꯍꯟꯗꯛ ꯑꯃꯨꯛ ꯂꯥꯛꯄꯖꯤꯗꯥ ꯊꯥꯁꯦ
ꯊꯥꯁꯦ ꯊꯥꯁꯦ ꯗꯥꯎ ꯌꯦꯡꯒꯦ
ꯑꯥ ꯑꯈꯣꯏꯅ ꯃꯃꯥꯡꯗ ꯅꯍꯥ ꯇꯨꯏꯁꯟ ꯇꯧꯕꯗꯣ ꯇꯨꯏꯁꯟ ꯇꯧꯒꯤꯕ ꯗꯨꯒꯤ ꯑꯗꯨꯗꯨꯒꯤ ꯀꯣꯏꯁꯟ ꯃꯌꯥꯝꯗꯣ ꯑꯗꯨꯗꯨꯅ ꯑꯗꯨꯝ ꯅꯩꯅꯔꯒ ꯌꯥꯕ ꯃꯥꯜꯂꯦ ꯉꯁꯥꯏ ꯃꯣꯏꯅ ꯍꯥꯏꯅꯕꯗ ꯑꯇꯩꯗꯨꯗꯤ ꯈꯔ ꯍꯥꯥꯟꯅ ꯄꯥꯟꯅꯗꯕꯒꯤ ꯍꯩꯇꯦ ꯍꯩꯇꯦ ꯂꯣꯏ ꯍꯥꯏꯅꯩꯌꯦꯕ ꯑꯗꯣ ꯑꯗꯨꯝ ꯂꯥꯏꯕ ꯃꯥꯜꯂꯦ ꯑꯗꯨꯃꯥꯏꯅ ꯈꯔ ꯌꯦꯡꯉꯗꯤ ꯑꯗꯨꯝ ꯌꯥꯗꯧ ꯃꯥꯜꯂꯦ ꯃꯣꯏꯒꯤꯁꯤꯅ ꯌꯦꯡꯕꯗ ꯑꯗꯨ ꯍꯟꯗꯛ ꯂꯥꯛꯄꯒꯤ ꯃꯊꯪ ꯂꯥꯛꯄꯒꯤꯁꯤꯗ ꯑꯃꯨꯛ ꯊꯥꯥꯁꯦ
ꯊꯥꯁꯦ ꯌꯥꯏ ꯌꯥꯎꯔꯛꯇ꯭ꯔꯁꯨ ꯀꯥꯏꯗꯦ
ꯐꯔꯦꯀꯣ ꯑꯗꯨꯗꯤꯅꯦ ꯊꯝꯃꯒꯦ ꯃꯊꯪ ꯑꯃꯨꯛ ꯁꯥꯟꯅꯁꯤ ꯑꯩ ꯑꯃꯨꯛ ꯇꯧꯔꯛꯀꯦꯀꯣ
ꯇꯧꯔꯛꯑꯣ